ꯍꯂꯣ ꯀ
ꯗꯧꯔꯤꯒꯦ
ꯂꯩꯗ
ꯑꯣ
ꯀꯥꯏꯒꯗꯧꯔꯤꯅꯣ
ꯑꯩ ꯁꯨꯝ ꯂꯩꯌꯦꯗ ꯅꯪ ꯆꯠ ꯆꯥꯔꯕ꯭ꯔꯣ
ꯆꯥꯔꯦ ꯀꯩꯇꯪ ꯆꯥꯔꯒꯦ ꯅꯪꯗꯤ
ꯑ ꯑꯩꯈꯣꯏꯒꯤꯗꯤ ꯌꯦꯔꯨꯝ ꯉꯧꯋꯦ ꯅꯣꯏꯒꯤꯗꯤ
ꯑꯩꯈꯣꯏꯁꯨ ꯌꯦꯔꯣꯡ ꯑꯃꯃꯒ ꯑꯥꯂꯨ ꯃꯦꯠꯂꯦ
ꯑ
ꯑꯗꯨꯒ ꯃꯣꯏ ꯍꯋꯥꯏꯗꯤ
ꯑꯣ ꯍꯥꯎꯕ꯭ꯔꯣ
ꯍꯣꯏ ꯁꯨꯝ ꯍꯥꯎ ꯍꯥꯏꯗꯨꯅꯦ ꯄꯨꯣꯛꯀ ꯈꯤꯇꯪ ꯇꯧꯋꯤꯗꯣ ꯑꯁ ꯑꯩꯈꯣꯏ ꯏꯌꯥꯝꯥꯕꯥꯗ ꯀꯔꯤꯔ ꯎꯅꯦ ꯎꯆꯦꯛꯔ ꯀꯔꯤꯔ ꯎꯅꯦ ꯍꯜꯂꯣ ꯍꯜꯂꯣ ꯍꯜꯂꯣ ꯍꯜꯂꯣ ꯍꯜꯂꯣ